ꯑꯥꯎ
ꯇꯥꯏ ꯇꯥꯏ ꯆꯍꯤ ꯑꯃꯗ ꯆꯍꯨꯝ ꯃꯔꯝ ꯀꯣꯛꯑꯕ
ꯑꯗꯨꯝ ꯀꯣꯛ ꯃꯣꯏꯗꯤ ꯃꯔꯨꯝ ꯑ ꯀꯣꯛꯑꯦꯕ ꯑꯗꯨꯗꯤ ꯌꯥꯝ ꯑꯗꯨꯝ ꯁꯨꯂꯦꯞ ꯂꯦꯞꯇꯕꯤꯅꯤꯅꯦ ꯃꯣꯏꯗꯤ ꯃꯆꯤꯟꯖꯥꯛꯁꯨ ꯌꯥꯝ ꯀꯟꯅ ꯆꯥꯗꯕ ꯃꯣꯏ ꯊꯥꯗꯣꯛꯑꯒ ꯂꯣꯏꯕꯅꯤ ꯍꯦꯜꯂꯦꯕ ꯑꯩ ꯃꯣꯏ ꯉꯥꯅꯨꯒꯤ ꯁꯥꯗꯤ ꯍ ꯅꯣꯡꯉꯥꯜꯂꯛꯄꯗꯣ ꯃꯔꯨꯞ ꯂꯣꯏ ꯀꯣꯛꯑꯝꯗꯣꯏꯅꯦꯕ ꯃꯝꯃꯤꯉꯥꯏ ꯅꯣꯡꯉꯥꯂꯝꯗꯥꯏ ꯀꯣꯛꯑꯦꯕꯃꯣꯏꯒꯤꯗꯤ ꯑꯗꯨꯝ ꯅꯣꯉꯥꯟꯂꯛꯄ
ꯃꯔꯨꯝ ꯑꯗꯨꯗꯤ ꯃꯔꯨꯝ ꯌꯣꯟꯕ ꯑꯣꯏꯔꯗꯤ ꯑꯗꯨꯒꯨꯝꯕ ꯃꯔꯨꯝꯗ
ꯑꯗꯨ ꯃꯔꯨꯝꯒꯤꯗꯤ ꯑꯗꯨꯅ ꯑꯃꯨꯛ ꯇꯧꯕ ꯀꯣꯏꯂꯔꯒ ꯆꯞ ꯃꯥꯟꯅꯩꯑꯕ
ꯑꯣ ꯀꯣꯏꯂꯔ ꯒꯥꯀꯣ ꯈꯪꯗꯦ ꯀꯣꯏꯂꯔ ꯑꯗꯨꯕ ꯑꯗꯨꯒꯨꯝꯕ ꯂꯣꯏꯔꯅꯤ ꯃꯔꯨꯝꯒꯤ ꯍꯥꯟꯅ ꯇꯧꯔꯒꯀꯣ
ꯄꯤꯗꯨꯅꯕ ꯃꯔꯨꯝ ꯃꯌꯥꯝ ꯑꯃꯗ ꯇꯔꯥꯅꯤꯊꯣꯏꯗꯩꯅ ꯇꯔꯥꯃꯉꯥꯃꯨꯛ ꯆꯥꯡꯗꯪ ꯀꯣꯛ ꯀꯣꯟꯖꯗꯣꯏꯅꯦ ꯃꯣꯏꯅꯃꯛ
ꯎꯝ ꯑꯗꯨꯒꯤ ꯉꯥꯅꯨꯒꯨꯝꯕꯁꯤ ꯍꯦꯟꯅ ꯈꯔ ꯐꯗꯧ ꯃꯥꯜꯂꯦꯗ ꯍꯥꯏꯗꯤ ꯄꯨꯈ꯭ꯔꯤꯒꯨꯝꯕ ꯇꯧꯔꯒꯀꯣ ꯑꯗꯨ ꯑꯗꯨꯗ ꯊꯥꯗꯣꯛꯑꯒ ꯃꯆꯤꯟꯖꯥꯛꯕꯁꯨ ꯑꯗꯨꯝ ꯄꯤꯔꯤꯅꯤꯅ
ꯇꯧꯗ꯭ꯔꯁꯨ ꯑꯗꯨꯝ ꯅꯪ ꯂꯝ ꯂꯩꯔꯗꯤ ꯀꯣꯏꯁꯤꯜꯂꯦꯗꯅꯁꯨ ꯑꯗꯨꯒ ꯃꯥꯏ
ꯎꯝ
ꯏꯁꯤꯡ ꯋꯥꯠꯍꯟꯗ꯭ꯔꯒ ꯂꯣ ꯏꯁꯤꯡ ꯋꯥꯠꯍꯟꯕꯅꯤꯆ ꯃꯁꯤꯡꯆꯤꯟ ꯇꯦꯡꯅꯕꯗꯣ
ꯎꯝ
ꯎ ꯆꯤꯟꯖꯥꯛ ꯆꯥꯛ ꯃꯆꯤꯟꯗꯦ ꯅ ꯏꯁꯤꯡꯗꯣꯍ ꯋꯥꯠꯍꯟ꯭ꯔ ꯂꯣꯏꯔꯦꯕ ꯏꯁꯤꯡꯗ ꯀꯨꯝꯊꯟꯗ꯭ꯔꯁꯨ ꯌꯥꯑꯕ ꯃꯣꯏ
ꯎꯝ
ꯍꯣꯏ ꯏꯁꯤꯡ ꯄꯥꯠꯀꯨꯝꯕ ꯂꯩꯔꯒꯅꯤ ꯏꯁꯤꯡ ꯄꯨꯈ꯭ꯔꯤꯒꯨꯝꯕ ꯂꯩꯔꯒ ꯀꯨꯝꯊꯍꯟꯕꯩ ꯋꯥꯅꯦꯕ ꯑꯗꯨꯝ ꯀꯨꯝꯊꯍꯟꯗꯕꯤꯗ ꯂꯣꯏꯔꯁꯨ ꯌꯥꯏꯑꯕ
ꯅ ꯖꯒꯥꯕꯨꯩ ꯑꯗꯨꯝ ꯑꯍꯥꯡꯕ ꯖꯒꯥ ꯑꯗꯨꯝ ꯂꯩ ꯂꯩꯔꯕꯅꯤꯅ
ꯎꯝ ꯑꯗꯨ ꯑꯣꯏꯇꯥꯔ ꯑꯗꯨ ꯖꯥꯂꯤ ꯇꯧꯔꯗ ꯑꯩꯅ ꯔꯥꯎꯟ ꯈꯥꯖꯤꯟꯈꯒ ꯑꯗꯨꯝ ꯊꯥꯗꯣꯛꯄ ꯌꯥꯏꯅ
ꯎꯝ ꯑꯩꯈꯣꯏꯒꯤ ꯌꯦꯔꯨꯝ ꯃꯀꯨ ꯀꯩꯀꯥꯗꯤ ꯇꯣꯉꯥꯟꯅ ꯌꯣꯟꯕ ꯅꯠꯇ꯭ꯔꯣ
ꯆꯨꯝꯃꯛꯄꯨ
ꯍꯣꯏ ꯃꯣꯏ ꯌꯦꯔꯨꯝ ꯁꯦꯠ ꯁꯦꯠ ꯄꯦꯛ ꯇꯧꯅꯕ ꯄꯦꯛꯀꯤꯡ ꯇꯣꯂꯅꯨꯡ ꯍꯥꯏꯇꯥꯔꯦ
ꯑꯗꯨꯝ ꯌꯣꯜꯂꯝꯒꯅꯤ ꯀꯩꯅꯣ ꯑꯁ ꯅꯪ ꯂꯣꯏꯕ ꯂꯣꯏꯔꯤꯁꯦ ꯁꯤ ꯁꯤ ꯀꯈꯤꯁꯗꯨ ꯄꯍ ꯀꯃꯦ
ꯎ ꯍꯣꯏ ꯇꯧꯗꯤ ꯇꯧꯔꯛꯑꯅꯤ ꯊꯕꯛ ꯑꯇꯣꯞꯄꯀꯣ ꯑꯇꯣꯞꯄ ꯈꯜꯂꯀꯥꯟꯗ ꯊꯣꯛꯇ꯭ꯔꯦꯕ ꯄꯣꯠꯇꯨ ꯊꯣꯛꯇ꯭ꯦꯕ ꯑꯁꯤ ꯁꯤ ꯅꯠꯇꯅ
ꯅꯪ ꯁꯨꯝ ꯇꯧꯔꯒ ꯁꯣꯝꯒꯤ ꯌꯨꯝꯒꯤ ꯅꯣꯏ ꯃꯃꯥꯡꯒꯤ ꯁꯣꯟꯗꯕ ꯑꯣꯏꯇꯥꯔꯒꯗꯤ ꯃꯣꯏ ꯑꯗꯨꯝ ꯌꯦꯡꯁꯤꯟꯖꯔꯁꯨ ꯌꯥꯏꯅ ꯊꯕꯛ ꯑꯇꯩ ꯇꯧꯕ
ꯎꯝ ꯊꯕꯛ ꯇꯧꯗꯦꯗ
ꯎꯝ ꯑꯗꯨꯏꯇꯗꯤ ꯃꯜꯂꯥꯛ ꯑ ꯑꯗꯨ ꯍꯥꯏ ꯑꯗꯨꯝ ꯍꯣꯠꯅꯖꯔ ꯕꯤꯠ ꯃꯣꯏꯁꯨ ꯕꯤꯠ ꯑꯃꯅꯦꯕ ꯃꯔꯨꯝ ꯈꯨꯟꯕꯗꯣ
ꯑ
ꯊꯋꯥꯏ ꯌꯥꯎꯖꯈꯤꯅꯦꯕ ꯑꯗꯨꯝ ꯈꯨꯜꯂ ꯈꯣꯠꯂꯒ ꯑꯗꯨꯝ
ꯎꯝ ꯌꯦꯉꯗꯤ
ꯎꯝ ꯍꯥꯏꯗꯤ ꯄꯩꯁꯥ ꯈ ꯄꯩꯁꯥ ꯈ ꯊꯥꯗꯔ ꯑꯗꯨꯃꯥꯏꯅ
ꯑꯩꯁꯨꯦ ꯁ꯭ꯋꯥꯏꯗ ꯂꯩ ꯀꯩ ꯍꯥꯏꯁꯦ ꯌꯨꯝ ꯌꯨꯝꯗ ꯑꯣꯏꯅ ꯐꯖꯅ ꯂꯩꯔꯒꯀꯣ ꯐꯖꯅ ꯇꯧꯅꯤꯡꯕ ꯍꯥꯏꯇꯥꯔꯦ ꯁ꯭ꯋꯥꯏꯗ ꯈꯪꯅꯦ ꯒ꯭ꯌꯥꯟ ꯇꯥꯗꯦ ꯂꯩ
ꯍꯣꯏ ꯑꯗꯨꯝ ꯃꯇꯝ ꯈꯔꯥ ꯅꯪ ꯀꯩꯅꯣ ꯆꯥꯎꯊꯣꯛꯇ꯭ꯔꯤꯐꯎ ꯅꯪꯅ ꯉꯝꯃꯅꯤ ꯑꯁꯣꯝꯗ ꯐꯖꯅ ꯂꯥꯛꯑꯦ ꯍꯥꯏ ꯀꯥꯟꯗ ꯀꯩꯅꯣ ꯇꯧꯔꯁꯨ ꯌꯥꯏꯌꯦꯗꯅ ꯆꯍꯤ ꯑꯃꯅꯤ ꯑꯗꯤ ꯈꯥꯡꯉ ꯌꯥꯏꯗꯅ ꯁꯤꯗ ꯁꯨꯝ ꯇꯦꯛ ꯇꯦꯛ ꯇꯧꯔꯒ ꯑꯗꯨꯝ
ꯎꯝ
ꯑꯩ ꯕꯣꯠ ꯁꯣꯟꯗ ꯍꯣꯠꯅꯍꯜꯂꯒ ꯗꯥꯏꯔꯦꯛ ꯄꯥꯛꯊꯣꯛꯑꯦ ꯆꯥꯎꯊꯣꯛꯑꯦ ꯍꯥꯏꯔ ꯀꯥꯟꯗ ꯑꯁꯣꯝꯀ ꯆꯠꯈ꯭ꯔꯁꯤ ꯍꯥꯏꯅ
ꯎꯝ
ꯍꯥꯏꯗꯤ ꯗꯥꯏꯔꯦꯛ ꯆꯥꯎꯗ꯭ꯔꯤꯉꯩꯗꯩ ꯑꯁꯣꯝꯗ ꯆꯠꯂꯒ ꯗꯥꯏꯔꯦꯛ ꯇꯧꯕ ꯍꯥꯏꯗꯨꯗꯤ ꯑꯃꯨꯛ
ꯑꯩꯈꯣꯏ ꯂꯝ ꯂꯝ ꯂꯩꯇꯕꯩꯅꯦꯕ ꯂꯝ ꯂꯩꯔꯗꯤ
ꯅꯪꯁꯨ ꯂꯣꯏ ꯅꯣꯏ ꯅꯪꯁꯨ ꯌꯦꯟ ꯈꯔꯃꯨꯛ ꯂꯣꯏꯔꯣ ꯀꯩꯅꯣ
ꯌꯦꯟꯁꯦ ꯀꯔ ꯍꯥꯏꯅꯣ ꯑꯩ ꯉꯥꯅꯨꯕꯨꯗꯤ ꯂꯣꯏꯔꯤꯅꯦ
ꯃꯅ ꯀꯌꯥꯜ ꯑꯣꯏꯌꯦꯕ
ꯑꯩꯅ ꯍꯥꯏꯕ ꯑꯃ ꯃꯄꯤ ꯑꯅꯤꯗꯨꯕ ꯍꯌꯦꯡꯗꯒꯤꯩꯗꯤ ꯃꯉꯣꯟꯗꯒꯤꯩ ꯂꯥꯕ ꯑꯃꯒ ꯂꯧꯔꯦ ꯄꯨꯍꯜꯂꯦ
ꯎꯝ ꯅꯪ ꯅꯍ ꯑꯃꯨꯛ ꯌꯦꯡꯒꯣꯟ ꯁꯥꯔꯒ ꯊꯝꯕꯗꯣ
ꯑꯗꯨꯒꯤꯗꯨꯗꯤ ꯑꯁꯗꯤ
ꯑꯗꯨꯃꯥꯏꯅ ꯊꯝꯃꯒ ꯀꯣ ꯀꯣꯂꯔ ꯨꯝꯕ ꯊꯝꯃꯒ ꯂꯩꯌꯔꯒꯨꯝꯕ ꯊꯝꯃꯒ ꯌꯦꯟ ꯑꯦ ꯆꯥꯛ ꯑꯔꯦꯝꯕꯅꯝꯗ ꯑꯗꯨꯝ ꯄꯤꯕ ꯌꯥꯏꯒꯩꯅꯣ
ꯑꯁ ꯃꯣꯏ ꯌꯥꯝ ꯌꯥꯝ ꯑꯩꯛ ꯆꯥꯛ ꯊꯣꯡꯉꯤꯅꯦꯄꯜꯗꯣ
ꯆꯥꯛ ꯊꯣꯡꯕ꯭ꯔꯣ
ꯍꯣꯏ ꯁꯨꯄꯔ ꯊꯣ ꯑꯃ ꯄꯤꯖꯩꯅꯦ ꯑꯩ ꯌꯥꯝꯃꯛꯑꯕꯅꯤꯅ ꯃꯆꯥ ꯃꯆꯥꯗꯣ ꯀꯨꯟꯃꯨꯛ ꯁꯨꯔꯦꯕ ꯅꯣꯡꯃꯒꯤ ꯁꯣꯔꯥ ꯃꯌꯥꯝ ꯆꯥꯏꯌꯦꯕ
ꯁꯤ ꯁ꯭ꯋꯥꯏꯗ ꯍꯧꯕ ꯀꯩ ꯍꯥꯏꯁꯦ ꯃꯅꯥ ꯑꯃ ꯑꯗꯨꯁꯨ ꯍꯤꯡꯅ ꯁꯣꯏꯔꯒ ꯑꯗꯨꯝ ꯆ ꯌꯦ ꯆꯥꯗꯥꯏꯅꯦ
ꯑꯗꯨꯝ ꯄꯤꯖꯩꯖꯩ ꯑꯩꯈꯣꯏꯅꯃꯨꯛ ꯇꯨꯔꯦꯟꯗꯣ ꯇꯨꯔꯦꯟ ꯃꯈꯥꯗꯨ ꯀꯕꯣꯛꯀꯪꯗꯣ ꯑꯗꯨꯗꯤ ꯌꯥꯝ ꯍꯧꯋꯦꯕ ꯍꯟꯗꯛ ꯌꯦꯡꯅꯕ ꯃꯌꯥꯝꯗꯣ
ꯍꯣꯏ
ꯀꯕꯣꯛꯀꯪꯗꯣ ꯍꯦꯛꯑꯒ ꯁꯣꯏꯔ ꯄꯤꯖꯕ ꯆꯥꯛꯇꯨꯒ ꯇꯣꯠꯂꯒ ꯑꯗꯨꯝ ꯃꯆꯤꯟꯖꯥꯛꯀꯤꯗꯤ ꯋꯥꯠꯇꯦ ꯅꯠꯇꯦꯕ ꯏꯁꯤꯡ ꯆꯥꯎꯔꯕꯨꯗꯤ ꯋꯥꯔꯛꯀꯅꯤ ꯏꯁꯤꯡ ꯆꯥꯕꯅ ꯄꯥꯏꯊꯈꯤꯕꯗꯣ
ꯍꯣꯏ
ꯏꯁꯤꯡ ꯏꯁꯤꯡ ꯆꯥꯎꯗꯕꯅꯤꯅ ꯇꯨꯔꯦꯟꯗꯣ ꯍꯧꯖꯤꯛ ꯄꯨꯔꯥ ꯀꯕꯣꯛꯀꯪꯅ ꯊꯜꯂ ꯂꯩꯌꯦꯕ ꯑꯗꯨꯝ
ꯎꯝ
ꯃꯆꯤꯟꯖꯥꯛꯀꯤꯗꯤ ꯑꯗꯩ ꯑꯗꯨꯝ ꯁꯣꯏ ꯌꯥꯕ
ꯎꯝ
ꯏꯁꯤꯡ ꯆꯥꯎꯔꯒꯗꯤ ꯂꯣꯏ ꯄꯥꯏꯊꯈꯤꯗꯣꯏꯅꯦꯕꯣ
ꯌꯦꯟ ꯀꯣꯏꯂꯔꯒꯨꯝꯕꯁꯨ ꯃꯔꯨꯝ ꯃꯔꯨꯝꯒꯤ ꯍꯥꯏꯕꯁꯨ ꯃꯆꯤꯟꯖꯥꯛ ꯑꯍꯥꯟꯕ ꯊꯥꯕ ꯊꯥꯕ ꯁꯤ ꯌꯥꯥꯝ ꯋꯥꯕ ꯃꯥꯜꯂꯤꯀꯣ
ꯎꯝ ꯎꯝ ꯃꯔꯨꯝ ꯀꯣꯛꯁꯨ ꯑꯗꯨꯅ ꯃꯔꯨꯝꯒꯤ ꯃꯣꯏ ꯃꯈꯟ ꯃꯈꯜ ꯂꯩꯕꯅꯦ ꯃꯔꯨꯝꯗꯪꯒꯤ ꯑꯣꯏꯕ ꯃꯤ ꯌꯦꯟ ꯑꯉꯧꯕ ꯌꯥꯝꯗꯤ ꯆꯥꯎꯗꯕꯤꯗ ꯕꯤ ꯕꯤ ꯁꯤ ꯊ꯭ꯔꯤ ꯑꯥꯏꯇꯤꯅ ꯂꯩꯕꯅꯦꯕ ꯃꯔꯨꯝ ꯌꯥꯝ ꯀꯣꯛꯄ ꯍꯥꯏꯗꯤ ꯀꯣꯏꯂꯔꯗꯨ ꯃꯔꯨꯝ ꯀꯣꯛꯄ ꯋꯥꯠꯂꯦꯕ ꯑꯗꯨꯝ ꯅꯦꯠꯇꯁꯨ ꯌꯦꯡꯉꯨꯅꯦ ꯀꯩꯅꯣ ꯒꯨꯒꯜꯗ
ꯎꯝ ꯃꯔꯨꯝ ꯃꯔꯨꯝ ꯌꯥꯝ ꯀꯣꯛ ꯃꯔꯨꯞ ꯌꯥꯝ ꯀꯣꯛꯄ ꯍꯥꯏꯁꯦ ꯅꯣꯡꯃꯗ ꯑꯃ ꯅꯠꯇ꯭ꯔꯣ
ꯃꯔꯨꯝꯕꯨꯗꯤ ꯅꯣꯡꯃ ꯅ ꯑꯃꯝꯅꯦꯕ ꯑꯗꯨ ꯀꯣꯏꯂꯔꯒꯤꯗꯤ ꯑꯦ ꯅꯣꯡꯃ ꯀꯣꯛ ꯅꯣꯡꯃ ꯀꯥꯟꯕꯒ ꯌꯥꯎꯈꯠꯂꯗꯅ ꯑꯗꯣ ꯃꯣꯏꯁꯤꯒꯤ ꯕꯤ ꯕꯤꯕꯤ ꯁꯤ
ꯃꯔꯨꯝ ꯀꯣꯛꯄ ꯃꯇꯝꯗ ꯑꯩꯈꯣꯏꯒꯤ ꯃꯆꯤꯟꯖꯥꯛꯁꯦ ꯐꯖꯅ ꯊꯥꯗꯗꯤ ꯌꯥꯔꯣꯏꯅꯦ
ꯎꯝ ꯌꯥꯔꯣꯏ ꯍꯤꯗꯥꯛ ꯂꯥꯡꯊꯛ ꯃꯥꯏ ꯀꯩꯅꯣꯒꯤ ꯃꯔꯨꯝ ꯀꯣꯛꯄꯗ ꯃꯥꯒꯤ ꯀꯦꯜꯁꯤꯌꯝ ꯅꯨꯡꯁꯝ ꯋꯥꯠꯄ ꯈꯣꯠꯄꯗꯣ ꯂꯣꯏ ꯄꯤꯖꯗꯣꯏꯅꯦꯕ ꯀꯦꯜꯁꯤꯌꯝ ꯋꯥꯠꯂ ꯑꯗꯨꯅꯃꯛ ꯀꯣꯂꯣꯡ ꯃꯀꯨ ꯄꯥꯅ ꯀꯣꯛꯄꯗꯣ ꯄꯕ꯭ꯔꯦ ꯄꯔꯦꯒ ꯄꯦꯠꯄꯤꯗꯣ ꯑꯣꯏꯗꯣꯏꯅꯦꯕ ꯑꯃꯛ
ꯖꯟ ꯖꯥꯟꯗꯤ ꯌꯥꯝ ꯇꯧꯕ ꯆꯪꯕꯖꯥꯅꯤꯗ ꯑꯩꯈꯣꯏꯅ ꯑꯦꯛꯁꯄꯤꯔꯤꯌꯦꯟꯁ ꯂꯩ ꯂꯩꯗ ꯅꯪ ꯄꯪꯇꯧ ꯇꯧꯕ ꯌꯥꯗꯧ ꯃꯥꯥꯟꯜꯂꯤꯗ ꯅꯠꯇ꯭ꯔꯣ
ꯎꯝ ꯑꯗꯨ ꯍꯥꯟꯅ ꯈꯦꯪ ꯇꯧꯔꯒ ꯁꯨꯝ ꯂꯣꯏꯔ ꯂꯣꯏꯔꯒꯗꯤ ꯈꯪꯉꯛꯀꯗꯣꯏꯅꯤꯅ ꯖꯣꯕ ꯑꯣꯏꯅ ꯊꯥꯗꯕꯗꯤ ꯌꯥꯔꯣꯏꯕ
ꯍꯥꯟꯅ ꯈꯔ ꯈꯔ ꯇꯧꯔꯒ ꯇꯧꯕꯅ ꯐꯗꯧ ꯃꯥꯜꯜꯂꯤ
ꯀꯩꯅꯣꯒꯤ ꯑꯩꯈꯣꯏꯒꯤ ꯕꯥꯏ ꯍꯥꯏꯗꯤ ꯏꯁꯤꯡ ꯑꯩꯈꯣꯏ ꯃꯥꯒꯤ ꯃꯌꯥꯝꯕꯩ ꯃꯆꯥ ꯑꯃ ꯃꯣꯏꯅ ꯂꯣꯏꯒꯦ ꯂꯣꯏꯒꯦ ꯃꯥꯅ ꯅꯣꯂꯦꯖ ꯀꯦꯝ ꯂꯩꯕ ꯅꯠꯇꯦ ꯑꯩ ꯂꯣꯏꯔꯣ ꯂꯣꯏꯔ ꯑꯩꯒ ꯇꯧꯔꯒ ꯂꯣꯏꯔꯦ ꯑꯍꯥꯟꯕꯩ ꯌꯥꯡꯈꯩ ꯂꯣꯏꯔꯦ ꯐꯖꯅ ꯂꯨꯄꯥ ꯂꯤꯁꯤꯡ ꯃꯔꯤ ꯃꯉꯥꯃꯨꯛ ꯀꯥꯟꯅꯔꯦ ꯃꯊꯪꯗ ꯌꯥꯡꯈꯩ ꯑꯃꯨꯛ ꯂꯣꯏꯔꯦ ꯑꯗꯩꯗꯤ ꯂꯤꯁꯤꯡ ꯃꯔꯤ ꯃꯉꯥꯃꯨꯛ ꯑꯃꯨꯛ ꯃꯉꯥ ꯇꯔꯨꯛ ꯍꯦꯟꯟꯅ ꯀꯥꯟꯅꯕꯗꯣ
ꯎꯝ
ꯑꯗꯩꯗꯤ ꯑꯦꯁ ꯃꯥ ꯈꯨꯆꯥꯎꯗꯣ ꯄꯩꯁꯥꯗꯣ ꯑꯗꯨꯃꯥꯏꯅ ꯇꯣꯡꯉꯦ ꯈꯜꯅ ꯈꯨꯆꯥꯎꯗꯣ ꯊꯥꯅꯤꯡꯉꯛꯄ ꯎ
ꯎꯝ
ꯆꯅꯤꯔ ꯀꯩꯅꯣꯝ ꯂꯣꯏꯁꯤꯜꯂꯛꯄꯅꯦꯃꯦ
ꯑꯣ
ꯑꯦ ꯑꯩꯩꯅꯗꯤ ꯍꯥꯏꯕꯅꯦ ꯑꯁ ꯉꯥꯏꯈꯣꯗ ꯏꯕꯥꯏ ꯉꯥꯏꯈꯣꯗ ꯌꯥꯝꯅ ꯌꯥꯝꯅ ꯆꯥꯝꯃ ꯑꯣꯏꯔꯁꯨ ꯂꯣꯏꯔꯣ ꯌꯥꯝ ꯌꯥꯡꯈꯩ ꯌꯥꯡꯈꯩ ꯂꯣꯏꯔꯝꯕꯗꯨꯗ ꯑꯗꯨꯅ ꯑꯁ ꯀꯩꯁꯨ ꯇꯧꯔꯣꯏ ꯁꯦꯕꯥ ꯍꯩꯔꯦ ꯑꯩ ꯂꯣꯏ ꯇꯧꯔꯒꯦꯅ ꯇꯧꯔꯒ ꯆꯅꯤ ꯂꯧꯔ ꯂꯣꯏꯕꯗ ꯏꯪꯊꯝꯊꯥꯁꯨ ꯑꯣꯏꯕ
ꯎꯝ
ꯏꯪꯗꯅꯕꯅꯦꯅ ꯃꯩꯐꯨꯗꯣ ꯖꯤꯡꯒꯅ ꯀꯣꯏꯁꯤꯜꯂꯒ ꯊꯥꯔꯕꯖꯥꯠꯅꯦ ꯑ ꯑꯗꯩꯗꯤ ꯑꯁ ꯅꯣꯡꯉꯥꯜꯂꯒ ꯌꯥꯡ ꯅꯤꯐꯨ ꯃꯨꯛ ꯁꯤꯕꯅꯦ
ꯁꯥꯃꯟꯕꯩ ꯑꯣꯏꯔꯝꯅꯤ ꯑꯗꯨꯗꯤ
ꯁꯥꯕꯩ ꯅꯠꯇꯕ ꯍꯥꯏꯗꯤ ꯏꯪꯕꯅꯤꯅ ꯃꯩꯐꯨ ꯃꯅꯥꯛꯇ ꯇꯥꯅ ꯖꯤꯡꯒ ꯃꯅꯥꯛꯇ ꯇꯥꯅꯔꯛꯄꯗꯨꯗ
ꯎꯝ
ꯃꯣꯏ ꯃꯁꯤꯡ ꯄꯪꯅꯟꯗ ꯅꯟꯁꯤꯟꯅꯕꯤꯗꯣ ꯃꯈꯥ ꯊꯪꯕ ꯊꯪꯕꯗꯣ ꯁꯤꯕ ꯑꯁ ꯕꯦꯔꯅꯤ ꯑꯗꯩꯗꯤ
ꯁꯤ ꯌꯦꯟ ꯂꯣꯏꯕꯁꯨ ꯀꯩꯅꯣꯅꯤꯗ ꯑꯩꯈꯣꯏꯒꯤ ꯂꯥꯏ ꯑꯩꯈꯣꯏꯒꯤ ꯃꯩꯒꯤ ꯃꯩꯒꯁꯦ ꯐꯖꯅ ꯁꯦꯝꯃꯒꯀꯣ
ꯎꯝ ꯍꯥꯏꯗꯤ ꯃꯥꯥꯏ ꯀꯩꯅꯣ ꯏꯪꯊꯝꯊꯥꯗ ꯃꯥꯏ ꯔꯨꯝ ꯍꯤꯇꯔ ꯀꯩꯀꯩ ꯂꯣꯏꯅ ꯃꯥꯏ ꯍꯇꯔ ꯄꯥꯜꯂ ꯊꯝꯗꯣꯏꯅꯦꯕ ꯃꯥꯏ ꯗꯤꯒ꯭ꯔꯤ ꯑꯃ ꯈꯥꯏꯗꯣꯛꯀꯗꯣꯏꯅꯦꯕ
ꯑꯦ ꯍ ꯁꯥꯕꯩ ꯆꯗ ꯑꯣꯜꯂꯒ ꯊꯝꯒꯗꯕꯅꯦꯕ
ꯂꯣꯏꯅ ꯁꯦꯔꯪ ꯅꯨꯡꯒ ꯅꯨꯡꯊꯦꯝꯝꯇ ꯆꯪꯍꯟꯗꯕꯤ ꯊꯝꯃꯒ ꯃꯅꯨꯡꯗ ꯁꯥꯔꯒꯅ ꯑꯃꯨꯛ ꯐꯦꯟ ꯎꯨꯡꯕꯤ ꯃꯥ ꯑꯣꯇꯣꯗꯤ ꯂꯩꯗꯅ
ꯎꯝ ꯁꯦꯕꯥꯗꯤ ꯌꯥꯝ ꯇꯧꯕꯖꯠꯅꯤꯗ ꯌꯦꯟꯒꯤꯒꯥꯁꯦ
ꯇꯧꯔꯤꯁꯦ ꯃꯣꯢꯅ
ꯃꯖꯔ
ꯗꯦꯒꯤꯗ ꯁꯦꯝꯃꯕꯨꯗꯤ ꯌꯥꯕꯅꯦꯕ ꯍꯥꯏꯗꯤ ꯃꯣꯏ ꯀꯩꯅꯣꯒꯤ ꯍꯤꯠꯀꯤ ꯃꯤꯠ ꯑꯣꯟꯅꯕ ꯑꯃ ꯂꯩꯗꯅ
ꯎꯝ
ꯑꯗꯨ ꯃꯤꯇꯔꯒ ꯄꯥꯜꯂ ꯊꯣꯛꯄꯤꯗꯣ ꯃꯥꯏ ꯗꯤꯒ꯭ꯔꯤ ꯁꯨꯛ ꯑꯥ ꯁꯨꯛ ꯁꯨꯔꯦ ꯍꯥꯏꯕꯗꯣ ꯁꯤꯐꯥꯎꯒꯤ ꯆꯥꯡ ꯁꯥꯍꯜꯂꯗꯤ ꯌꯥꯔꯦ ꯑꯗꯨꯏꯒꯤ ꯑꯗꯨꯒꯤꯗꯨꯗ ꯐꯤꯠ ꯎꯝ ꯐꯤꯠ ꯇꯧꯔ ꯊꯝꯗꯣꯏꯅꯦꯕ ꯑꯗꯨꯗꯩ ꯍꯥꯟꯊꯔꯛꯄ ꯑꯣ ꯃꯊꯟꯇ ꯃꯩꯁꯦ ꯑꯃꯨꯛ ꯍꯥꯏꯗꯤ ꯍꯤꯇꯥꯔꯗ ꯑꯃꯨꯛ ꯊꯒꯠꯂꯛꯀꯗꯣꯏꯅꯦꯕ
ꯎꯝ
ꯑꯗꯨꯃꯥꯏꯅ ꯇꯧꯔꯒ ꯁꯦꯝꯃꯒ ꯍꯥꯏꯗꯤ ꯃꯥꯏ ꯆꯥꯡꯗꯣ ꯑꯗꯨꯝ ꯂꯩꯍꯟꯕꯩ ꯋꯥꯅꯤ ꯀꯥꯂꯦꯟꯗꯕꯨꯗꯤ ꯐꯔꯦꯅ ꯏꯝꯊꯥꯗꯗꯤ ꯖꯠꯖꯥꯠꯅꯦꯕ ꯑꯗꯨ ꯀꯩꯅꯣ ꯇꯧꯋꯦ ꯌꯦꯟ ꯆꯥꯎꯕꯁꯤꯁꯨ ꯑꯃꯨꯛ ꯅꯤꯡꯊꯝꯊꯒꯗꯤ ꯑꯃꯨꯛ ꯌꯦꯟꯒꯥꯁꯦ ꯄꯤꯛꯑꯦꯕ ꯆꯥꯎꯗꯦꯕ ꯄꯤꯛꯑꯒꯗꯤ ꯋꯦꯠꯇꯤ ꯑꯗꯨꯝ ꯂꯩꯕ ꯆꯞ ꯃꯥꯟꯅꯕ ꯍꯥꯏꯇꯥꯔꯦꯅꯦ
ꯍꯣꯏ ꯅꯤꯡꯊꯝꯊꯥꯗꯤ ꯌꯦꯟꯁꯨ ꯑꯗꯨꯝ ꯁꯤꯒꯟꯕ ꯃꯥꯜꯂꯦꯀꯣ
ꯎꯝ ꯑꯗꯨ ꯁꯤꯗꯤ ꯖꯟꯖꯥꯅꯦ ꯌꯥꯝ ꯏꯝꯗꯥꯗꯩ ꯋꯥꯏꯑꯕ ꯄꯨꯔꯥ ꯑꯉꯥꯡ ꯑꯣꯏꯁꯨ ꯑꯗ ꯑꯩꯅ ꯁꯥꯊꯤ ꯃꯤꯅꯦ
ꯁꯦꯕꯥ ꯐꯖꯅ ꯇꯧ ꯇꯧꯕ ꯃꯤꯅ ꯍ ꯇꯣ
ꯁ ꯑꯗꯨ ꯁꯨꯝ ꯅꯪ ꯑꯗꯨꯝ ꯂꯣꯏꯈꯤ ꯇꯥꯔꯗꯤ ꯑꯗꯨꯝ ꯑꯦ ꯈꯪꯉꯕꯅꯤꯅ ꯑꯗꯨꯝ ꯑꯗꯨꯝ ꯐꯖꯅ ꯃꯥꯏ ꯃꯥꯥꯏ ꯃꯥꯥꯏ
ꯑꯇꯟꯕ ꯃꯤꯉꯗꯤ ꯇꯧ ꯀꯩꯁꯨ ꯇꯧꯕ ꯌꯥꯔꯣꯏꯕ
ꯆꯥꯛꯍ ꯈꯪꯕ ꯑꯉꯥꯡꯕ ꯃꯆꯥꯔꯒ ꯆꯞ ꯃꯥꯟꯅꯩꯕ
ꯃꯥꯅꯤ ꯑꯩꯈꯣꯏꯅ ꯄꯨꯔꯥ ꯇꯧꯔꯒꯦ ꯈꯜꯂꯒꯀꯣ ꯇꯧ ꯇꯧꯒꯗꯕꯅꯦꯕ ꯅꯠꯇ꯭ꯔꯗꯤ
ꯑꯅꯗꯪꯒꯣ ꯉꯥꯅꯨ ꯑꯃ ꯍꯧꯖꯤꯛꯇꯤ ꯀꯩꯅꯣ ꯌꯥꯝ ꯊꯣꯛꯑꯝꯅꯦ ꯉꯥꯅꯨ ꯈꯨ ꯀꯥꯟꯗ ꯃꯔꯨꯝ ꯀꯣꯍꯟꯕ ꯀꯣꯜꯍꯟꯕ ꯃꯔꯆ ꯉꯅꯨ ꯍꯧꯖꯤꯛꯀꯤ ꯈꯥꯒꯤ ꯍꯥꯏ ꯑꯗꯨ ꯉꯥꯅꯨ ꯄꯤꯛꯄꯅꯦꯕ ꯃꯔꯨꯝꯪꯗꯒꯤꯅꯦꯕ ꯃꯥꯅꯣꯟꯗꯩꯗꯤ ꯍꯧꯖꯤꯛ ꯌꯥꯝ ꯊꯣꯛꯑꯕꯅꯤ ꯃꯨꯛꯁꯟꯒꯤꯗ ꯀꯩꯅꯣ ꯇꯧꯔꯒ ꯑꯅꯧ ꯑꯅꯧꯕ ꯌꯥꯝ ꯊꯣꯛꯂꯛꯑꯕ ꯃꯅꯨꯡꯜ ꯆꯥꯎꯕꯁꯨ ꯆꯥꯎꯔ ꯃꯔꯨꯝꯁꯨ ꯀꯣꯛꯄ ꯎꯝ ꯑꯗꯨꯃꯥꯏꯅ ꯊꯧꯔꯒ ꯐꯅ ꯂꯣꯏꯕ ꯌꯥꯏ ꯆꯥꯝꯃꯨꯛꯇꯪ ꯂꯣꯏꯈꯤꯕ ꯅꯪ ꯁꯦꯕꯥ ꯑꯗꯨꯝ ꯑꯗꯨꯗ ꯁꯣꯟꯅꯕ ꯑꯗꯨꯝ ꯌꯥꯗꯕꯅꯦꯕ
ꯎꯝ
ꯇꯧꯕꯩꯗꯤ ꯃꯌꯥꯝ ꯇꯧꯕ ꯌꯥꯔꯦ ꯑꯩꯣꯏ ꯇꯟꯗ꯭ꯔꯗꯤꯀꯣ
ꯇꯟꯗꯗꯤ ꯑꯗꯨꯝ ꯇꯧꯕ ꯌꯥꯏꯗ
ꯂꯣꯏꯕ ꯌꯥꯏ ꯄꯣꯛꯅꯥꯎꯗ ꯂꯤꯁꯤꯡ ꯇꯔꯦꯠ ꯅꯤꯄꯥꯜ ꯄꯤꯔꯕꯅꯤꯅꯦ
ꯑꯗꯨ ꯃꯥꯏ ꯆꯥꯟꯅꯕ ꯆꯥꯅꯗꯕ ꯂꯩꯌꯦ
ꯑ
ꯅꯪ ꯅꯪ ꯂꯣꯏꯒꯟꯕꯗ ꯅꯪ ꯍꯥꯏ ꯆꯥꯟꯅꯕ ꯆꯥꯅꯗꯕ ꯑꯃ ꯂꯩꯌꯦꯕ ꯂꯅ ꯍꯂꯣ ꯂꯉ ꯝ ꯃꯆꯥ ꯅꯤꯡꯗꯣꯏ ꯑꯗꯨꯅꯤ
ꯑꯥ
ꯃꯁꯆꯥ ꯀꯣꯛꯀꯗꯕ ꯇꯥꯔ ꯃꯤꯗꯩ ꯃꯀꯣꯝ ꯊꯣꯛꯆꯕꯒꯨꯝꯕ ꯑꯗ ꯑꯗꯨꯝꯕ ꯌꯥꯝ ꯊꯣꯛꯑꯦꯕ ꯍꯥꯏꯗꯤ ꯃꯈꯣꯝ ꯊꯣꯛꯇꯗꯤ ꯁꯤꯗꯣꯏꯅꯣ ꯑꯃꯨꯛ
ꯑꯗꯨꯁꯨ ꯗꯥꯎꯅꯤꯗ ꯑꯣꯛ ꯂꯣꯏꯕꯁꯨꯀꯣ ꯗꯥꯎ ꯗꯥꯎ ꯗꯥꯎ ꯍꯥꯏꯇꯥꯔꯦ
ꯆꯥꯟꯅꯕ ꯆꯥꯟꯅꯗꯕ ꯂꯩꯌꯦꯕ ꯅꯪꯒꯤ
ꯇꯩ ꯂꯩꯦ
ꯆꯥꯅ ꯇꯥꯔꯒꯗꯤ ꯑꯗꯨꯝ ꯃꯄꯥ ꯆꯥꯅꯗꯣꯏꯅꯦꯕ ꯁꯥ ꯉꯥꯟ ꯑꯣꯏꯕ ꯆꯥꯅꯕ
ꯍꯣꯏ ꯑꯩꯈꯣꯏ ꯈꯨꯟꯒꯤ ꯏꯌꯥꯝꯕ ꯑꯃ ꯂꯩꯌꯦ ꯑꯗꯣ ꯃꯣꯏꯁꯦ ꯑꯣꯛꯁꯦ ꯑꯗꯨꯝ ꯂꯣꯏꯕꯅꯦꯕ ꯃꯆꯥꯁꯤ ꯑꯗꯨꯝ ꯇꯔꯥꯅꯤꯊꯣꯏ ꯇꯔꯥꯍꯨꯝꯗꯣꯏ ꯑꯗꯨꯝ ꯄꯣꯛꯄꯅꯦꯕ ꯄꯣꯛꯑꯒ ꯑꯗꯨꯒꯤ ꯃꯥ ꯎꯅꯥꯎꯒꯤ ꯃꯗꯨꯅ ꯃꯣꯏ ꯑꯉꯥꯡꯁꯤꯡꯒꯤ ꯇꯨꯏꯁꯟ ꯑꯗꯨꯝ ꯊꯤ ꯊꯤ ꯀ꯭ꯂꯥꯁ ꯇꯦꯟꯗ ꯑꯗꯨꯝ ꯇꯧꯋꯣ
ꯑꯪ ꯆꯥꯟꯅꯔꯒꯗꯤ ꯌꯦꯡꯉꯣꯅꯦ ꯄꯤꯝ ꯂꯣꯏꯕꯗꯅ ꯃꯁꯥꯗꯣ ꯇꯔꯥꯗꯪ ꯀꯨꯏꯦꯅ ꯈꯜꯂꯣꯅꯦ ꯍꯧꯖꯤꯛ ꯑꯣꯛ ꯃꯆꯥ ꯑꯃꯅ ꯂꯨꯄꯥ ꯂꯤꯁꯤꯡ ꯃꯉꯥ ꯍꯦꯛ ꯃꯥꯏ ꯐꯣꯔꯇꯤ ꯐꯥꯏꯚ ꯗꯦꯖ ꯁꯨꯕꯒ ꯂꯤꯁꯤꯡ ꯃꯉꯥ ꯃꯊꯛ ꯉꯥꯛꯇꯅꯦꯕ
ꯎꯝ
ꯑꯗꯨ ꯃꯉꯥꯗꯣ ꯇꯔꯥꯗꯗꯤ ꯌꯥꯡꯈꯩ ꯑꯗꯨꯝ ꯇꯥꯗ꯭ꯔꯥ
ꯑ
ꯂꯤꯁꯤꯡ ꯌꯥꯡꯈꯩꯗ ꯃ ꯃꯄꯤꯗꯨꯗꯗꯒꯤ ꯍꯦꯟꯅ ꯃꯃꯟ ꯆꯣꯡꯊꯣꯛꯀꯗꯣꯏꯅꯦꯕ ꯗꯥꯎ ꯌꯥꯔꯒꯗꯤ ꯑꯃꯨꯛ ꯑꯗꯩꯗꯤꯛ ꯗꯥꯎ ꯌꯥꯗ꯭ꯔꯒꯗꯤ ꯎꯝ ꯗꯥꯎ ꯌꯥꯔꯒꯗꯤ ꯑꯍꯨꯝ ꯃꯔꯤ ꯃꯉꯥ ꯀꯣꯛꯑꯦꯅ ꯈꯜꯂꯣ ꯃꯈꯣꯡ ꯑꯃꯨꯛ ꯊꯣꯛ ꯜ ꯂꯣꯏ ꯑꯣꯏꯗꯣꯏꯅꯦꯕ
ꯎꯝꯅ ꯁꯅ ꯆꯝ ꯆꯥꯝꯃꯤꯕ ꯑꯣꯏꯔꯒꯗꯤꯀꯣ
ꯎꯝ ꯃꯄꯤ ꯑꯃꯅ ꯌꯥꯡꯈꯩ ꯃꯁꯥ ꯇꯥꯗꯥꯥꯗꯪ ꯒꯣꯜ ꯃꯄꯤ ꯃꯉꯥꯗꯗꯤ ꯌꯦꯡꯉꯦ ꯌꯥꯡꯈꯩꯗꯨꯣ ꯃꯉꯥꯗꯗꯤ ꯑꯗꯨꯝ ꯑ ꯂꯥꯛ ꯑꯅꯤ ꯃꯈꯥꯏ ꯑꯗꯨꯝ ꯑꯣꯏꯈ꯭ꯔꯦ
ꯑ
ꯗꯥꯎ ꯌꯥꯒꯗꯤ ꯀꯥꯞꯄ ꯗꯥꯎ ꯌꯥ ꯇ꯭ꯔꯒꯗꯤ
ꯎꯝ ꯍ ꯍ ꯆꯕꯤꯒ ꯍꯥꯏ ꯄꯨꯡ ꯑꯃ ꯃꯈꯥꯏ ꯇꯥꯗꯣꯔꯦ
ꯌꯦꯟ ꯉꯥꯅꯨ ꯂꯣꯏꯕꯨꯗꯤ ꯑꯗꯨꯃꯥꯏꯅ ꯑꯣꯛ ꯑꯃ ꯂꯣꯏꯒꯅ ꯁꯝꯃꯦꯕ ꯉ ꯌꯦꯟ ꯀꯨꯟ ꯀꯨꯟꯊ꯭ꯔꯥ ꯂꯣꯏꯕꯨꯗꯤ ꯁꯦꯟꯐꯝꯁꯨ ꯈꯪꯉꯤꯗꯅ
ꯎꯝ
ꯉꯅꯨ ꯌꯦꯡꯉ